ꯍ ꯇꯥꯖꯔꯦ ꯇꯥꯖꯔꯦ
ꯑꯣ ꯔꯣꯡ ꯅꯝꯕꯔ ꯑꯣꯏꯗꯣꯏꯔꯥ
ꯑꯥ ꯔꯣꯡ ꯅꯝꯕꯔ ꯑꯣꯏꯗꯣꯏꯅꯦ
ꯀꯃꯥꯏꯅ ꯇꯧꯔ ꯇꯥꯈ꯭ꯔꯔꯤꯅ
ꯑꯣ ꯁꯤ ꯀꯥꯔꯤꯌꯥꯒꯤ ꯅꯝꯕꯔ ꯂꯩꯕ ꯈꯣꯠꯄ ꯇꯧ ꯍꯥꯏꯗꯨꯗ ꯁꯨꯝ ꯑꯩꯅ ꯏꯁꯁꯤꯟꯕꯗ
ꯑꯣ ꯍꯣꯏ ꯑꯩ ꯅꯝꯕꯔꯁꯨ ꯌꯥꯝ ꯂꯥꯏꯕꯅꯦ
ꯑꯣꯂꯑꯌꯦ ꯑꯗꯨꯝ
ꯑꯗꯨꯒꯤ ꯑꯣꯏꯔꯝꯕꯁꯨ ꯌꯥ ꯌꯥꯝꯅ ꯁꯚꯦꯟ ꯖꯦꯔꯣ ꯖꯦꯔꯣ ꯐꯥꯏꯚꯅ ꯍꯧꯔ ꯃꯈꯥꯗ ꯌꯥꯝ ꯥꯏꯗꯅ
ꯑ ꯂꯑ ꯍꯗ ꯏ ꯇꯒꯤꯕ ꯈꯗ꯭ꯔꯔꯤ
ꯀ ꯅꯂꯝꯗꯦ ꯑꯣꯏꯣꯏꯗꯣꯏꯅ
ꯑꯩꯁꯦ ꯑꯩ ꯋꯥꯡꯒꯣꯏꯗꯤ ꯑꯣꯏꯁꯤꯣꯏꯅꯦ ꯁꯣꯝꯗꯤ
ꯑꯩ ꯀꯩꯁꯝꯄꯥꯠ
ꯑꯣ ꯆꯥꯛ ꯏꯁꯤꯡꯗꯤ ꯎꯅꯕꯤꯔꯕ
ꯆꯥꯛꯁꯦ ꯎꯗ ꯎ ꯗꯔꯤꯗ ꯉꯁꯤꯒꯤ ꯆꯔꯥ ꯍꯦꯂꯅꯤ
ꯑꯦ ꯍꯦꯜꯂꯨ ꯅꯍꯣꯏ ꯑꯗꯨꯗꯤ ꯏ ꯈ ꯆꯁꯂꯣ
ꯗꯥꯏꯇꯤꯡ ꯇꯧꯒꯦ ꯅꯪꯅ ꯈꯪꯗꯕ ꯑꯃ ꯂꯩ
ꯑꯣ ꯌꯥꯝꯅ ꯑꯣꯏꯔꯕ ꯍꯥꯏꯁꯤꯕꯣ
ꯑꯥ
ꯀꯩꯒꯤ ꯍꯣꯅꯕꯤꯒ
ꯑꯩꯅ ꯍꯥꯏꯅꯤꯡꯕ ꯈꯔ ꯂꯩ ꯍꯥꯟꯅ ꯍꯥꯏꯖꯔꯛꯈꯤꯒꯦ
ꯑꯣ ꯍꯥꯏꯕꯤꯌꯨ ꯍꯥꯏꯕꯤꯌꯨ
ꯁꯦ ꯁꯦꯚꯦꯟꯇꯤ ꯂꯩꯔꯝꯕꯅꯦꯕ
ꯍꯥꯝ
ꯑꯗꯩ ꯍꯧꯖꯤꯛꯄꯨꯗꯤ ꯗꯥꯏꯇꯤꯡ ꯈꯔ ꯇꯧꯔꯦ ꯑꯦꯛꯁꯔꯁꯥꯏꯁ ꯇꯧꯔꯀꯥꯟꯗꯅꯦ ꯐꯤꯐꯇꯤꯃꯨꯛ ꯑꯣꯏꯈ꯭ꯔꯦꯕ
ꯑ ꯁꯔꯔꯤ ꯌꯥꯝꯇꯥꯍ
ꯎꯝ ꯇꯤꯞꯁꯁꯨ ꯌꯥꯝ ꯂꯩꯀꯣ ꯅꯪ ꯄꯥꯝꯝꯕꯁꯨ ꯑꯗꯨꯝ ꯍꯥꯏꯔꯛꯑꯣ ꯅꯪꯋꯦꯗ ꯀꯌꯥꯅ
ꯑꯩꯁꯦ ꯦꯠ ꯑꯥꯏꯠꯇꯤ ꯐꯥꯏꯚ
ꯑꯦ ꯊꯥꯖ ꯇꯖ
ꯑꯦ ꯊꯥꯖꯣꯛꯍꯦ
ꯅꯪꯅꯪꯉꯕꯨꯗꯨ ꯀꯌꯦꯕ
ꯑꯩꯅ ꯍꯪꯉꯝꯕꯗꯣ ꯀꯔꯤ ꯀꯔꯤ ꯁꯨꯝ ꯇꯧꯔꯤꯒꯦꯅ ꯍꯪꯕꯅꯤꯗ
ꯑꯩꯁꯦ ꯍꯧꯖꯤꯛꯄꯨꯗꯤ ꯍꯤꯞꯄꯤ
ꯎꯝ ꯍꯥꯏꯗꯤ ꯊ ꯍꯣꯅꯕꯤꯦ
ꯑꯩꯁꯦ ꯍꯣꯠꯅꯕꯗꯤ ꯂꯦꯞꯇꯦ ꯍꯥꯏꯗꯣꯛꯄꯗꯤ ꯌꯥꯗꯦ
ꯍꯗꯣꯛ ꯀꯗꯤ ꯌꯥꯌꯥꯗꯕ
ꯃꯤꯔꯦꯝ ꯑꯣꯏꯔꯦ
ꯃꯤꯔꯦ ꯃ ꯑꯣꯏꯔꯔꯕ
ꯒ꯭ꯔꯥꯖꯨꯋꯦꯁꯟ ꯂ ꯑꯣꯏꯔꯦ ꯏꯔꯦ ꯃꯔꯤ
ꯐꯔꯦꯅꯦ
ꯆꯗꯤ
ꯑꯩꯁꯨ ꯑꯗꯨꯝ ꯄꯨꯛꯅꯤꯡꯩ ꯂꯩꯔꯤ ꯈꯔ ꯆꯥ ꯈꯔ ꯇꯨꯝ ꯈꯔ ꯆꯠ ꯕꯤꯔꯌꯥꯅꯤ ꯍꯥꯏꯁꯨ
ꯆꯠꯇ ꯌꯥꯝꯝ ꯄ ꯑꯃꯔ
ꯆꯠꯄꯁꯦ ꯑꯃꯨꯛ ꯆꯠꯄꯁꯦ ꯄꯥꯝꯗꯦꯗ ꯀꯩꯁꯨ ꯑꯃꯨꯛꯁꯨ ꯄꯥꯝꯃꯤ ꯑꯃꯨꯛꯁꯨ ꯄꯥꯝꯗꯦ ꯑꯗꯨꯅ
ꯍꯦ ꯆ ꯅꯅꯦ
ꯑꯗꯨꯅꯤ ꯃꯥꯟꯅꯕ ꯑꯃ ꯊꯦꯡꯅꯔꯦꯅꯦ ꯉꯁꯤꯗꯤ
ꯎꯝ
ꯍꯜ
ꯀꯅꯅꯥ ꯈꯪꯕꯅꯣ
ꯑꯗꯨꯕꯨꯗꯤ
ꯆꯥꯛꯁꯦ ꯂꯥꯝꯗꯤ ꯂꯥꯝꯃꯕ
ꯍꯥꯥ
ꯆꯥꯛꯁꯦ ꯂꯥꯝꯗꯤ ꯂꯥꯝꯃꯕ
ꯑ ꯂꯣꯏꯗ꯭ꯔꯤꯕꯕ
ꯅꯠꯇꯦ ꯗꯥꯏꯇꯤꯡ ꯇꯧꯕ ꯑꯗꯨꯗ ꯑꯩꯁꯦ ꯆꯥꯕ ꯌꯥꯗ꯭ꯔꯦꯕ ꯑꯗꯨꯒꯤꯅꯦꯕ
ꯑꯣ ꯄꯣꯛ ꯄꯣꯛ ꯊꯣꯡꯕꯅꯒ ꯃꯥꯡꯗ ꯈꯤꯜꯂꯁꯨ ꯑꯗꯨꯝ ꯗꯥꯏꯇꯤꯡ ꯇꯧꯕꯤꯗꯣꯏꯔꯣ
ꯑ ꯑꯗꯨꯗꯤ ꯀꯩꯅꯣ ꯈꯤꯇꯪ ꯈꯦꯠꯅꯕ ꯑꯃ ꯂꯥꯛꯀꯗꯕ ꯃꯥꯜꯂꯦ
ꯍꯣꯍꯣ
ꯍꯥꯏꯗꯤ ꯑꯣꯛ ꯍꯥꯏꯕꯁꯤꯗꯤ ꯃꯌꯥꯝꯅ ꯁꯨꯝ ꯄꯥꯝꯅꯩꯗꯅꯀꯣ ꯑꯗꯣ ꯑꯩꯁꯨ ꯑꯗꯨꯝ ꯄꯥꯝꯃꯦ ꯑꯩꯅ ꯑꯗꯨꯝ ꯄꯥꯝꯃꯦꯕ ꯍꯥꯏꯗꯤ ꯃꯌꯥꯝꯅ ꯄꯥꯝꯕꯗꯨꯗꯒꯤ ꯍꯦꯟꯇꯣꯛ ꯄꯥꯊꯣꯛꯅ ꯄꯥꯝꯕ
ꯇꯧꯕꯤꯔꯛꯎꯗꯅ
ꯌꯥꯏꯑꯦ ꯑꯩꯁꯨ ꯌꯨꯇꯨꯞ ꯑꯃ ꯍꯥꯡꯉꯁꯤꯔꯥ ꯈꯜꯂꯝꯃꯤꯅꯦ ꯃꯤꯔꯦꯝ ꯑꯣꯏꯕꯗ ꯋꯥꯔꯦꯅꯦ
ꯌꯥꯏ ꯀꯩꯅꯣ
ꯅꯪꯗꯤ ꯍꯥꯡꯉꯣꯏꯗ꯭ꯔꯣ
ꯑꯩꯁꯨ ꯍꯥꯡꯇꯣꯛꯁꯤꯔ ꯈꯜꯂꯤꯕꯅꯤ ꯕ꯭ꯂꯣꯛ ꯃꯆꯥ ꯃꯆꯥ ꯅꯝꯁꯤꯔꯥ ꯀꯥꯏꯅ
ꯀꯩ ꯀꯩꯒꯤ ꯕ꯭ꯂꯣꯛ ꯑꯣꯏꯗꯣꯏꯕ ꯍꯥꯏ
ꯑꯁ ꯀꯩꯍꯥꯏꯅꯤ ꯋꯥꯊꯤ ꯋꯥꯔꯦ ꯃꯥꯥꯏ ꯇꯔꯦꯅꯦ
ꯄꯩꯁꯥ ꯂꯥꯛꯇꯣꯏꯗꯨꯗꯤ
ꯄꯩꯁꯥ ꯑ ꯍꯣꯏꯅꯦ ꯑꯗꯨꯕꯨꯗꯤ ꯆꯨꯝꯃꯦ ꯑꯗꯨ ꯑꯣꯏꯔꯒꯁꯨ ꯑꯩꯈꯣꯏꯒꯨꯝꯕꯅ ꯅꯝꯕꯗꯨꯗꯤ ꯀꯅꯥꯝ ꯌꯦꯡꯕꯤꯔꯣꯏꯗꯅ ꯎ
ꯅꯪ ꯑ ꯀꯩꯅꯣ ꯅꯪ ꯈꯪꯅꯕꯗꯤ ꯂꯩꯕ ꯅꯠꯇ꯭ꯔꯣ
ꯑꯩ ꯈꯪꯅꯕꯗꯤ ꯂꯩ
ꯑꯗꯨ ꯑꯣꯏꯇꯥꯔꯗꯤ ꯃꯉꯥꯜ ꯍꯟꯇꯛ ꯇꯧꯕꯗꯣ ꯑꯗꯨꯃꯥꯏꯅ ꯚꯤꯗꯤꯑꯣ ꯍꯥꯡꯗꯣꯛꯑꯁꯨ ꯌꯥꯏ ꯍꯥꯏꯀ
ꯑꯁ ꯇꯨꯀꯠꯆꯩꯗ ꯑꯗꯨꯒꯨꯝꯕ ꯅꯨꯄꯥ ꯑꯗꯨꯗꯤ
ꯑꯗꯣ ꯃꯥꯁꯨ ꯃꯥꯏ ꯅꯨꯄꯤꯗꯨꯒ ꯅꯨꯡꯁꯤꯅꯔꯤꯀꯥꯟꯗ ꯍꯥꯡꯇꯣꯛꯑꯒ ꯃꯌꯥꯝꯗ ꯈꯪꯍꯜꯂꯦ ꯑꯗꯨ ꯌꯥꯗꯕ꯭ꯔꯣ ꯚ꯭ꯌꯨꯁꯨ ꯃꯌꯥꯝ ꯐꯪꯅꯤ
ꯌꯥꯏ ꯑꯗꯨꯁꯨ ꯑꯩꯗꯤ ꯌꯨꯝ ꯄꯥꯟꯗ꯭ꯔꯤꯕꯅꯤꯅ ꯀꯃꯥꯏ ꯅꯝꯃꯤꯟꯅꯧꯅꯤ ꯑꯗꯨꯃꯥꯏꯅꯗꯤ
ꯑꯦ ꯌꯨꯝ ꯄꯥꯟꯗꯕꯁꯨ ꯑꯇꯣꯞꯄ ꯅꯝꯕ ꯌꯥꯎꯋꯤ ꯖꯤꯗꯤ
ꯈꯜꯂꯤꯕꯅꯤ ꯅꯝꯊꯣꯛꯁꯤꯔ ꯒꯥꯏꯅ
ꯑꯃ ꯅꯨꯄꯥ ꯑꯃꯒ ꯇ꯭ꯔꯥꯏꯕ ꯅꯨꯄꯤ ꯑꯃꯒ
ꯎꯝ
ꯅꯨꯡꯁꯤꯗꯔꯣ
ꯅꯨꯡꯁꯤ ꯈꯜꯂꯤꯕꯅꯤ ꯋꯥꯈꯜꯖꯤꯅ
ꯀꯩ ꯈꯜꯂꯤꯕ
ꯑꯩꯒꯤ ꯅꯨꯄꯤꯗꯨꯅ ꯌꯥꯔꯛꯑꯣꯏꯗ꯭ꯔꯅ
ꯅꯪ ꯅꯨꯄꯤꯅ ꯀꯥꯏꯗꯩ ꯈꯪꯅꯩꯕ
ꯍꯥꯏꯗꯣꯛ ꯑꯣꯏꯗ ꯇꯜꯂꯦ
ꯍꯥꯏꯔꯛꯄ ꯌꯥꯗꯕ꯭ꯔꯥ ꯍꯥꯏꯁꯦ
ꯁꯨꯝ ꯇꯟꯕ ꯍꯥꯏꯇꯥꯔꯦ
ꯀꯩꯒꯤꯅꯣ ꯍꯥꯏꯗꯤ ꯑꯩꯅꯒ ꯀꯣꯏꯅꯤꯒ ꯍꯥꯏꯔꯛꯇꯣꯏ ꯃꯥꯂꯤꯔꯣ
ꯅꯠꯇꯦꯗ ꯍꯥꯏꯔꯣꯑꯣ ꯍꯥꯏꯔꯣꯑꯣ
ꯍꯥꯏꯔꯛꯑꯣ ꯑꯩꯗꯣ ꯀꯣꯜꯗꯣ ꯀꯛꯄꯗꯤ ꯌꯥꯏꯑꯕ ꯑꯗꯨꯗ ꯑꯩꯁꯨꯦ ꯀꯛꯇ꯭ꯔꯦ ꯍꯥꯏ ꯇ ꯁꯤꯦ ꯀꯩꯅꯣ ꯃꯤꯅꯤꯠ ꯇꯔꯥꯃꯨꯛ ꯁꯥꯟꯅꯧ ꯀꯥꯏꯅ ꯑꯗꯨꯃꯥꯏꯅ ꯍꯥꯏꯕꯅꯤꯅꯅꯦ ꯑꯩꯁꯦ ꯍꯥꯏꯗꯤ ꯀꯛꯆ ꯇꯥꯔꯦ ꯑꯩꯉꯣꯟꯗ ꯃꯥꯡꯖꯗꯣꯏꯅꯦꯕ
ꯑꯗꯨꯃꯥꯏꯅ ꯍꯥꯏꯌꯦ ꯑꯗꯨꯒꯤ ꯎꯝ ꯑꯩ ꯅꯨꯄꯤꯗꯤ ꯀꯣꯀꯦ ꯊꯦꯜꯗꯣꯏꯅꯤꯗ
ꯍꯣꯏ ꯏ ꯊꯦꯜꯦꯜ ꯀꯥꯏ ꯑꯣꯏꯗꯦ
ꯑꯗꯨꯗꯤ ꯍꯥꯏꯖꯔꯔꯣꯏꯒꯦ ꯁꯥꯎꯕꯤꯔꯅꯨ
ꯈꯔꯤ ꯃꯃꯤꯡ ꯀꯧꯕ
ꯃꯃꯤꯡꯁꯨ ꯍꯥꯏꯖꯔꯦꯔꯣ
ꯌꯥꯝꯅ ꯄ꯭ꯔꯥꯏꯚꯦꯠ ꯌꯥꯝ ꯑꯣꯏꯖꯕ
ꯎꯝ ꯃꯁꯥ ꯈꯔ ꯑꯣꯏꯖꯩ ꯍꯥꯏꯇꯥꯔꯦ ꯁꯣꯝꯗꯤ ꯈꯪꯅꯕ ꯂꯩꯕꯤꯕ꯭ꯔꯣ ꯀꯩꯗꯝꯗꯤ ꯑꯣꯏꯗꯣꯏꯅꯣ
ꯑꯩꯒꯤ ꯅꯪ ꯍꯧꯖꯤꯛ ꯍꯥꯏꯈꯤꯕꯗꯣ ꯅꯪ ꯋꯥꯡꯒꯣꯏ ꯍꯥꯏꯕ ꯅꯠꯇ꯭ꯔꯣ
ꯑꯥ
ꯑ ꯑꯗꯨꯗꯤ ꯅꯣꯏ ꯑꯗꯨꯋꯥꯏꯗꯤ ꯑꯣꯏꯗꯣꯏꯕ ꯃꯥꯁꯨ ꯋꯥꯡꯒ ꯑꯣꯏꯗꯣꯏꯅꯦꯕ
ꯑ ꯃꯃꯤ ꯀꯩ ꯀꯧꯦ
ꯃꯥꯏ ꯃꯃꯤꯣ
ꯎꯝ
ꯀꯩꯅꯣ ꯁꯥꯟꯇ ꯀꯧꯕꯅꯦ
ꯑꯣ ꯃꯥꯗꯤ ꯀ ꯇꯧꯔꯦ ꯍꯥꯥ
ꯌꯨꯝꯅꯥꯛ ꯄꯜꯂꯛꯑꯗꯤ ꯈꯪꯒꯗ꯭ꯔꯣ
ꯈꯪꯉꯣꯏꯗ꯭ꯔ ꯁꯨꯝ ꯉ ꯈꯣꯠꯂꯛꯁꯨ
ꯑꯣ ꯑꯗꯨꯗꯤ ꯍꯥꯏꯔꯔꯣꯏꯒꯦ ꯀꯩꯀꯩ ꯇꯧꯔꯤꯒꯦ ꯍꯥꯏꯔꯣ ꯃꯥꯜꯅꯣ
ꯎꯝ
ꯃꯥꯥꯏ ꯍꯧꯖꯤꯛ ꯂꯝꯖꯦꯜꯒꯤꯩ ꯀꯥ ꯆꯦꯜꯂꯦꯕꯀꯣ ꯁꯨꯝ ꯑꯦꯛꯖꯥꯝ ꯀꯩꯀꯥ ꯂꯥꯛꯏꯗꯅ ꯈꯪꯕ꯭ꯔꯥ
ꯎꯝ ꯊꯪ ꯊꯝ
ꯑꯗꯨꯒꯤ ꯁꯨꯝ ꯊꯥꯕ ꯈꯣꯠꯄꯒꯤ ꯇ꯭ꯔꯥꯏ ꯇꯧꯒꯦꯅ
ꯑꯣ ꯐꯦꯡꯦ
ꯎꯝ ꯅꯪꯗꯤ ꯀꯩꯀꯩ ꯍꯣꯠꯅꯔꯤꯒꯦ
ꯑꯩ ꯀꯔꯤꯝ ꯇꯧꯗꯣꯏꯗ ꯍꯧꯖꯤꯛ
ꯑꯣ ꯉꯁꯥꯏ ꯃꯤꯔꯦꯝ ꯑꯣꯏ ꯍꯥꯏꯕꯗꯣ
ꯎꯝ ꯍ ꯃꯣꯏꯗꯤ
ꯃꯤꯔꯝꯒꯤ ꯇꯔꯞꯗꯤ ꯑꯃꯨꯛ
ꯃꯤꯒꯤ ꯇꯣꯂꯣꯞꯁꯤ ꯖꯦꯔꯣ ꯊꯥꯎꯖꯟ ꯍꯥꯏꯇꯥꯔꯦ
ꯁꯝ ꯌꯥꯃꯦ
ꯑꯗꯨꯅꯤ ꯃꯤꯗꯤꯝ ꯑꯣꯏꯕꯩ ꯇꯣꯂꯣꯞꯇꯤ
ꯑꯗꯨꯗꯤ ꯑꯁ ꯀꯃꯥꯏꯅ ꯇꯧꯅꯤ
ꯇꯩꯅꯣ ꯀꯃꯥꯏꯇꯣ ꯎꯗ
ꯑꯗꯨꯗꯤ ꯑꯩꯈꯣꯏ ꯁ꯭ꯋꯥꯏꯗ ꯑꯣꯏꯅ ꯂꯥꯛꯑꯣꯗꯅ ꯀꯩꯁꯥꯝꯄꯥꯠꯇ
ꯀꯩꯁꯥꯝꯄꯥꯠꯇ ꯀꯩꯗꯧꯗꯣꯏꯕ ꯂꯥꯛꯑꯒ
ꯈꯤ ꯁꯪ ꯊꯕꯛꯀꯨꯝꯕ ꯌꯥꯎꯁꯜꯂꯁꯨ ꯈꯣꯠꯂꯁꯨ ꯅꯪ ꯖꯦꯔꯣ ꯊꯥꯎꯖꯟ ꯐꯪꯗꯣꯏ ꯁꯔꯣ
ꯎꯝ ꯌꯥꯏ ꯀꯦꯐꯦꯒꯨꯝꯕ ꯑꯃꯗ ꯌꯥꯎꯁꯟꯕ ꯑꯣꯏꯒꯦꯔꯥ ꯑꯗꯨꯒꯤꯁꯨ ꯁꯨꯝ ꯇꯟꯕꯗꯨꯁꯨ
ꯍꯣꯏꯅꯦ ꯑꯩꯁꯨ ꯇꯂꯦꯅꯦ ꯍꯥꯏꯕꯩ ꯋꯥꯅꯤ
꯭ꯔꯥꯅꯦ ꯍꯥꯏꯗꯤ ꯈꯪꯅ ꯆꯥꯟꯅꯕꯁꯨ ꯃꯌꯥꯝ ꯂꯥꯛꯀꯅꯤ ꯅꯥꯟꯅ ꯅꯥꯟꯅ ꯑꯩꯈꯣꯏꯅ ꯄꯨꯊꯣꯛꯄ ꯈꯣꯠꯄꯁꯨ ꯑꯣꯏꯔꯅꯤ
ꯎꯝ
ꯈꯪꯃꯤꯔꯁꯨ ꯐꯖꯅꯁꯨ ꯌꯦꯡꯉꯣꯏ
ꯍꯥꯏꯗꯤ ꯍꯥꯏꯗꯤ ꯌꯥꯗꯤ ꯌꯥꯏꯑꯕ ꯑꯗ ꯍꯧꯖꯤꯛꯀꯤ ꯃꯇꯝꯁꯤꯗꯤ ꯀꯩꯅꯣꯝ ꯇꯧꯅꯔꯦꯗꯅ
ꯎꯝ
ꯑꯗꯨꯅ ꯇꯜꯂꯦ ꯑꯗꯨꯒꯨꯝꯕꯩꯗꯤ ꯑꯃꯨꯛ
ꯎꯝ ꯍꯧꯖꯤꯛꯀꯥꯟ ꯋꯦꯗꯔꯁꯤꯕꯨ ꯀꯃꯥꯏ ꯀꯃꯥꯏ ꯇꯧꯔꯤꯒꯦ ꯀꯩꯁꯥꯝꯄꯥꯠꯇꯗꯤ
ꯑꯗꯨꯝ ꯃꯥꯟꯅꯔꯝꯅꯤꯗ ꯀꯩꯅꯣ ꯑꯩꯈꯣꯏ ꯃꯅꯤꯄꯨꯔꯅꯤꯅ ꯀꯩꯅꯣ ꯇꯧꯋꯦ ꯉꯁꯥꯏꯕꯨ ꯗꯤ ꯅꯣꯡ ꯈꯔ ꯍꯈꯤꯦꯛꯈꯤ ꯍꯧꯖꯤꯛꯄꯨꯗꯤ ꯀꯩꯝ ꯇꯧꯗꯦ
ꯃꯆꯣ ꯑꯩꯈꯣꯏꯁꯨ ꯍꯧꯖꯤꯛꯇꯤ ꯀꯩꯁꯨ ꯆꯨꯗꯦꯗ ꯉꯁꯥꯏꯗꯤ ꯈꯔ ꯆꯨꯈꯤ
ꯀꯧꯀꯥꯟꯗ ꯄꯨꯡꯗꯤ
ꯆꯥꯎꯔꯥꯛꯅ ꯍꯥꯏꯔꯕꯗ ꯄꯨꯡ ꯀꯩ ꯍꯥꯏꯅꯤ ꯄꯨꯡ ꯑꯃ ꯕꯥꯔꯣ ꯑꯃ ꯁ꯭ꯋꯥꯏꯗ ꯑꯣꯏꯔꯦ ꯃꯥꯜꯂꯦꯗ
ꯑꯣ ꯑꯩꯈꯣꯏꯒꯤꯅ ꯀꯩꯅꯣꯗ ꯑꯣꯏꯗꯣꯏꯕ ꯅꯪ ꯅꯣꯏ ꯄꯨꯡ ꯕꯥꯔꯣ ꯍꯥꯏꯕ꯭ꯔꯣ
ꯎꯝ
ꯑꯅꯤ ꯑꯗꯨꯋꯥꯏ ꯇꯨꯔꯝꯗꯣꯏ ꯃꯥꯜꯂꯦ ꯑꯩꯁꯦ ꯉꯥꯏꯍꯥꯛ ꯇꯨꯝꯊꯔꯨꯕ ꯍꯥꯏꯗꯤ ꯅꯣꯡ ꯆꯨꯔꯛꯑꯦꯅ ꯑꯗꯨꯒ ꯑꯗꯨꯝ ꯍꯧꯥꯎꯂꯛꯄꯗ ꯅꯣꯡꯗꯣ ꯇꯥꯔꯝꯗ꯭ꯔꯦ ꯅꯨꯡꯁꯥ ꯁꯥ ꯔꯝꯃꯦ
ꯐꯔꯦꯅꯦ ꯑꯗꯨꯅ
ꯑꯗꯨꯅ ꯑꯩꯁꯨ ꯈꯪꯍꯧꯗ꯭ꯔꯦ ꯐꯖꯅ ꯃꯇꯝꯗꯣ ꯑꯅꯤ ꯑꯗꯨꯋꯥꯏꯗꯗꯤ ꯃꯥꯂꯦ
ꯑꯣ
ꯅꯪ ꯀꯦ ꯈꯣꯟꯟꯖꯦ ꯍꯧꯁꯦ
ꯑꯥ
ꯎꯝ ꯀꯩꯅꯣ ꯍꯥꯏꯗꯤ ꯀꯩꯅꯣꯝ ꯁꯨꯝ ꯍꯥꯡꯉꯛꯀꯦꯀꯣ ꯂꯥꯟꯅꯗꯤ ꯈꯟꯅꯨꯀꯣ ꯃꯤ ꯁꯨꯝ ꯇ꯭ꯔꯥꯟꯖꯦꯟꯗꯔ ꯀꯃꯥꯏꯅ ꯍꯥꯏꯅꯩꯗꯅ ꯑ ꯑꯗꯨꯃꯥꯏꯅ ꯑꯗꯨ ꯑꯣꯏꯕ꯭ꯔꯕ
ꯁꯤ ꯀꯗꯥꯏꯗꯒꯤꯅꯣ ꯍꯥꯏꯥꯏ
ꯑꯣ
ꯊꯦꯗꯥꯕꯕꯥ
ꯍꯥꯏ ꯁꯨꯝ ꯈꯔ ꯅꯧꯕ ꯑꯃ ꯌꯥꯎꯕ ꯃꯥꯜꯂꯦ
ꯑꯣ ꯃꯁꯥꯒꯤꯅꯦ ꯃꯁꯥꯒꯤ
ꯑꯣ ꯑꯗꯨ ꯑꯣꯏꯗꯤ ꯑꯣꯏꯗꯕ꯭ꯔꯥ ꯍꯥꯏꯗꯤ ꯈꯤꯇꯪ ꯊꯦꯛꯄ ꯃꯤꯁꯦ ꯂꯩꯗꯅ ꯀꯩꯝꯨꯗꯤ ꯈꯟꯅꯨꯀꯣ
ꯀ
ꯎꯝ ꯍꯥꯏꯗꯤ ꯂꯩ ꯂꯩꯗꯅ ꯁꯨꯝ
ꯑꯝ
ꯑꯗꯨꯗꯤ ꯑꯩꯒꯤ ꯀꯩꯅꯣꯝ ꯂꯩꯌꯦꯕ ꯑꯩꯅ ꯊꯦꯡꯅꯕ ꯃꯤ ꯑꯃ ꯂꯩꯌꯦꯕ ꯃꯥꯏ ꯃꯥꯏ ꯃꯈꯣꯟꯗꯨꯁꯨ ꯑꯗꯨꯝ ꯅꯨꯄꯤ ꯇꯥꯇ ꯃꯡꯉꯦꯕꯀꯣ ꯏꯅꯦ ꯇꯧꯋꯦꯕ ꯑꯗꯨꯒ ꯗ꯭ꯔꯦꯁ ꯁꯦꯠꯄ ꯈꯣꯠꯄꯕꯨꯗꯤ ꯄꯨꯔꯥꯛꯅꯄꯥꯥꯅꯦꯕ
ꯎꯝ
ꯑꯗ ꯅꯨꯄꯥꯁꯨ ꯑꯃꯨꯛ ꯄꯥꯝꯃꯦ ꯅꯨꯄꯤꯁꯨ ꯑꯃꯨꯛ ꯄꯥꯝꯃꯦ ꯇꯧꯋꯦꯕ ꯈꯪꯕ꯭ꯔꯥ ꯃꯃꯤꯡꯗꯤ ꯄꯜꯂꯔꯣꯏꯒꯦꯕ
ꯍ
ꯑꯗꯨꯃꯥꯏꯅ ꯇꯧꯋꯦ ꯑꯗꯨꯅꯦ ꯑꯩꯅ ꯅꯪꯁꯦ ꯑꯗꯨ ꯀꯨꯝꯕ ꯑꯣꯏ ꯆꯥꯠꯂꯛꯅꯤ ꯑꯣ ꯕꯨ ꯊꯀꯦ ꯈꯥꯏꯗꯦ
ꯅꯠꯇ ꯅꯠꯇꯦ ꯑꯦ ꯏꯁꯩ ꯁꯛꯄꯩ ꯋꯥꯗꯤ ꯐꯖꯒ꯭ꯔꯖꯥꯠꯅꯤꯍꯦ ꯐꯅ ꯁꯛꯊꯔꯛꯑꯗꯤ
ꯑꯗꯨꯗꯤ ꯏꯁꯩꯒꯨꯝꯕꯗꯤ ꯁꯛꯄ ꯌꯥꯖꯠꯂ ꯈꯪꯗꯦꯅꯦ ꯁꯤꯒꯤꯁꯦ ꯃꯇꯦꯛ ꯑꯃꯇꯪ ꯁꯛꯂꯛꯑꯣꯗꯅ ꯍꯥꯏꯗꯤ ꯌꯥ ꯁꯦꯀꯦꯟ ꯈꯔ ꯈꯛꯇꯪ
ꯇꯜꯂꯦꯗ ꯁꯛꯑꯥꯒꯨꯝꯒꯦ
ꯀꯩꯒꯤ ꯀꯩꯒꯤ ꯑꯣꯏ ꯑꯦ ꯅꯣꯡ ꯆꯨꯕꯒꯤꯔꯣ
ꯎꯝꯍꯝ ꯅꯣꯡ ꯆꯨꯔꯛꯇꯧ ꯃꯜꯂꯦ
ꯐꯖꯕꯒꯦ
ꯎꯝ ꯐꯖꯔꯕꯒꯤ
ꯆꯍꯤ ꯀꯌꯥꯃꯨꯛꯇꯤ ꯁꯨꯔꯒꯦ
ꯆꯍꯤ ꯔꯣ
ꯎꯝ
ꯆꯍꯤꯁꯦ ꯀꯩ ꯍꯥꯏꯅꯤ ꯁꯥꯚꯦꯟꯇꯤꯟ ꯑꯩꯏꯠꯇꯤꯟ ꯅꯥꯏꯟ ꯇꯤꯟ ꯁꯤꯗꯒꯤ ꯆꯨꯁ ꯇꯧꯔꯣ
ꯇꯤꯟ ꯑꯩꯏꯠꯇꯤꯟ ꯅꯥꯏꯟꯇꯤꯟ ꯑꯗꯨꯗꯤ ꯅꯥꯏꯟꯇꯤꯟ ꯃꯥꯜꯂꯦ
ꯎꯝ ꯅꯥꯏꯟ
ꯑꯗꯨꯗꯤ ꯑꯩꯅ ꯈꯔ ꯍꯟꯕ ꯃꯥꯜꯂꯦ ꯍꯥꯏꯗꯤ ꯑꯩꯗꯤ ꯒ꯭ꯔꯦꯖꯨꯋꯦꯁꯟ ꯂꯣꯏꯔꯦꯕ
ꯎꯝ
ꯍꯟꯇꯛ ꯀꯨꯏꯗ꯭ꯔꯤꯕ ꯂꯣꯏꯈꯤꯕꯗꯣ ꯀꯨꯏꯗ꯭ꯔꯤꯌꯦꯕ ꯑꯗꯨꯒꯤ ꯑꯩꯗꯤ ꯇ꯭ꯋꯦꯟꯇꯤ ꯇꯨ ꯑꯗꯨꯃꯥꯏꯅ
ꯑꯣꯋꯣ ꯁꯣꯝꯅ ꯈꯔ ꯍꯜꯂꯅꯤ ꯑꯗꯨꯗꯤ
ꯎꯝ ꯑꯗꯨꯗꯤ ꯑꯩꯉꯣꯟꯗ ꯀꯩꯅꯣ ꯀꯩ ꯀꯧꯗꯣꯏꯅꯣ ꯍꯥꯏꯗꯤ ꯅꯪ ꯅꯥꯏꯟꯇꯤꯟꯅꯤꯅꯀꯣ
ꯎꯝ ꯍꯣꯏ ꯏꯆꯦ ꯀꯧꯕ ꯍꯥꯏꯗꯨꯅꯤ
ꯑꯗꯨꯅꯦ ꯑꯗꯨꯃꯥꯏꯅ ꯀꯧꯔꯛꯑꯣ ꯍꯥꯏꯗꯤ
ꯍꯣ ꯍꯣꯏ ꯃꯊꯪ ꯀꯣꯜ ꯇꯧꯔꯛꯄꯗ ꯀꯧꯔꯛꯑꯒꯦ
ꯎꯝ ꯁꯤ ꯅꯝꯕꯔꯖꯦ ꯈꯪꯅꯤꯀꯣ
ꯈꯪꯉꯅꯤ ꯈꯪꯉꯅꯤ ꯑꯩ ꯁꯀ꯭ꯔꯤꯟ ꯁꯣꯠ ꯎꯝ ꯑꯌꯨꯛ ꯉꯁꯥꯏ ꯁꯨꯝ ꯏꯁꯟꯕꯗ ꯇꯥꯔꯛꯄ
ꯎꯝ ꯑꯗꯨꯅ ꯅꯦ ꯑꯩꯉꯣꯟꯗ ꯀꯣꯜ ꯑꯃ ꯂꯥꯛꯑꯦꯅ ꯑꯩꯗꯤ ꯌꯦꯡꯉꯦ ꯍꯥꯏꯗꯤ ꯑꯩꯁꯨ ꯍꯔꯥꯎꯋꯦꯕ ꯍꯥꯎꯕ ꯍꯥꯏꯗꯤ ꯁꯨꯝ ꯀꯩꯅꯣ ꯀꯣꯜꯗꯣ ꯇꯧꯔꯒ ꯁꯨꯃꯥꯏ ꯁꯨꯃꯥꯏꯅ ꯇꯧꯋꯦ ꯈꯣꯠꯂꯦꯗꯣ ꯍꯥꯏꯐꯦꯠ ꯈꯪꯉꯦꯗꯅ ꯑꯗꯨꯅ ꯑꯗꯨꯝꯒꯤꯗꯤ ꯑꯩꯁꯨ
ꯍꯌꯦꯡꯖꯨ ꯑꯗꯨꯝ ꯇꯧꯔꯛꯄ ꯌꯥꯗꯣꯏ ꯅꯠꯇ꯭ꯔꯣ
ꯌꯥꯏꯌꯦ
ꯑꯩ ꯑꯗꯨꯝ ꯇꯧꯖꯔꯛꯀꯦ
ꯌꯥꯝ ꯌꯥꯏꯌꯦ
ꯍꯨꯝ ꯃꯤꯅꯤꯠꯇꯤ ꯇꯔꯥꯃ ꯇꯔꯥꯅꯤꯊꯣꯏꯕꯨ ꯁꯨꯔꯦꯅꯦ
ꯈꯪꯇꯦꯗ ꯃꯣꯏ ꯃꯊꯛ